ꯇꯥꯕ꯭ꯔꯣ
ꯇꯥꯏ ꯇꯥꯏ
ꯍꯜꯂꯣ
ꯍꯜꯂꯣ ꯇꯥꯏ ꯇꯥꯏ ꯍꯂꯣ
ꯑꯣ ꯇꯥꯏ ꯑꯩꯁꯨ ꯅꯪꯒꯗꯣ ꯀꯣꯟ ꯅꯈꯣꯟꯁꯤ ꯌꯥꯝ ꯂꯣ ꯚꯣꯏꯁ ꯑꯣꯏꯅꯦ ꯀꯔꯤꯔꯣ
ꯁꯦꯡꯗꯕ꯭ꯔꯣ
ꯑꯣ ꯁꯦꯡꯗꯦ
ꯉꯥꯏꯈꯣ
ꯅꯪꯒꯤ ꯐꯣꯟꯁꯦ ꯃꯄꯥꯟ ꯑꯥꯗ ꯐꯝꯃꯒ ꯋꯥꯔꯤ ꯁꯥꯕ ꯃꯥꯜꯂꯤꯅꯦ
ꯊꯝꯗꯦ ꯊꯝꯗꯦ ꯇꯥꯕ꯭ꯔꯣ ꯇꯥꯔꯕꯣ ꯍꯧꯖꯤꯛꯇꯤ
ꯇꯥꯕꯗꯤ ꯇꯥꯏꯌꯦꯕꯀꯣ
ꯑꯥ
ꯅꯪꯒꯤ ꯅꯈꯣꯟꯁꯦ ꯌꯥꯝ
ꯌꯥꯝ ꯄꯤꯛꯏꯔꯕ
ꯑ ꯑꯟ ꯐꯣꯟꯁꯦ ꯑ ꯌꯥꯝ ꯂꯥꯞꯅ ꯊꯝꯃꯒ ꯋꯥꯔꯤ ꯁꯥꯕ ꯃꯥꯜꯂꯤꯕ
ꯂꯥꯞꯇꯤꯌꯦ ꯂꯥꯞꯇꯦ
ꯑꯣ ꯑꯗꯨ ꯇꯥꯕꯗꯤ ꯇꯥꯏꯕ ꯀꯣ
ꯎꯝ ꯀꯩ ꯇꯧꯔꯝꯃꯤꯅꯣ
ꯑꯁ ꯑꯗꯨꯝ ꯐꯝꯃꯒ ꯂꯩꯗ ꯐꯣꯟ ꯇꯧꯔꯒ ꯑꯁ ꯉꯁꯤ ꯈꯔ ꯅꯦꯠꯋꯔꯛ
ꯑꯥ ꯅꯨꯡꯉꯥꯏꯕꯀꯣ
ꯎꯝ
ꯑꯩꯈꯣꯏ ꯖꯒꯥꯗꯁꯦ ꯌꯥꯝꯅ ꯅꯦꯠꯋꯥꯛ ꯑꯁ ꯌꯥꯗ꯭ꯔꯤꯅꯦ ꯍꯧꯖꯤꯛꯀꯥꯟꯁꯦ ꯑꯗꯨꯒꯤ ꯑꯁ ꯑꯩꯈꯣꯏꯒꯤ ꯑ ꯊꯕꯛꯁꯦ ꯅꯦꯠꯋꯥꯛ ꯐꯠꯇ꯭ꯔꯗꯤ ꯅꯨꯡꯉꯥꯏꯇꯦꯅꯀꯣ
ꯑ
ꯑꯗꯨꯒꯤ ꯑꯁ ꯃꯁꯤ ꯈꯔ ꯅꯩꯕ ꯈꯔ ꯅꯨꯡꯉꯥꯏꯔꯦꯅ ꯀꯣꯜ ꯇꯧꯕꯅꯤ
ꯎꯝ ꯀꯩꯟꯖꯥꯡ ꯆꯥꯔꯒꯦ ꯑꯌꯨꯛꯀꯤꯗꯤ ꯍꯥ
ꯑꯦꯁ ꯑꯥꯏ ꯎꯁꯣꯏ ꯆꯥꯏ ꯑꯌꯨꯛꯇꯛꯇ
ꯑ
ꯎꯁꯣꯏꯒ ꯃꯇꯇꯔ ꯀꯣ
ꯑ
ꯑꯗꯨ ꯆꯥꯏ ꯅꯪꯗꯤ ꯀꯩ ꯏꯟꯁꯥꯡ ꯆꯥꯒꯦ
ꯑꯩ ꯀꯥꯡ ꯁꯣꯏꯖꯩꯌꯦ
ꯑꯣꯥꯎꯕ
ꯀꯥꯡꯁꯣꯏ ꯀꯥꯡꯁꯣꯏꯅ ꯐꯔꯦ
ꯇꯥꯕ꯭ꯔꯣ
ꯇꯥꯏ ꯇꯥꯏ
ꯑꯣ ꯑꯩꯒꯤ ꯀꯣꯜ ꯑꯃ ꯂꯥꯛꯄꯀꯣ
ꯑꯥ
ꯅꯣꯔꯃꯦꯜ ꯀꯣꯜꯗ ꯂꯥꯛꯄ ꯑꯗꯨꯒꯤ ꯚꯥꯏꯕ꯭ꯔꯦꯁꯟ ꯚꯥꯏꯕ꯭ꯔꯦꯁꯟꯗꯣ ꯇꯥꯕ꯭ꯔꯣ ꯅꯪꯒꯤꯣ
ꯇꯥꯏ ꯇꯥꯏ ꯇꯥꯏ ꯥꯏꯕ꯭ꯔꯦꯁꯟ ꯇꯥꯏ
ꯑꯣ
ꯥꯏꯕ꯭ꯔꯦꯁꯟ ꯇꯥꯏ
ꯅꯝꯕꯣ ꯌꯦꯡꯕ꯭ꯔꯕ꯭ꯔꯣ
ꯣꯜꯂꯤꯉꯦ ꯕꯣꯜꯗꯤ ꯕꯣꯜꯗꯤ ꯐꯦꯟ ꯑꯣꯏꯗꯦ ꯑꯩ ꯕꯣꯜ ꯍꯥꯏꯗꯤ ꯑꯩꯗꯤ ꯀ꯭ꯔꯤꯀꯦꯠ ꯁꯥꯟꯅꯩꯑꯕ
ꯑꯣ ꯀ꯭ꯔꯤꯀꯦꯠ ꯁꯅꯔꯕ꯭ꯔꯣ ꯀ꯭ꯔꯤꯛꯀꯦꯠꯇꯤꯕꯤ ꯕꯤꯠ ꯀꯌꯥ ꯂꯩꯇꯦ ꯅ ꯑꯩꯈꯣꯏꯗꯤ
ꯑꯗꯨꯅ ꯁꯥꯟꯅꯔꯝꯣꯏ ꯅꯣꯏꯗꯤ ꯑꯩꯗꯤ ꯕꯤꯠ ꯌꯥꯎꯋꯦ ꯀ꯭ꯔꯤꯛꯀꯦꯠ ꯁꯥꯟꯅꯕꯗꯤ
ꯀ꯭ꯔꯤꯛꯀꯦꯠꯇꯤ ꯑꯩꯈꯣꯏꯗꯤ ꯏꯟꯇꯔꯦꯁꯁꯨ ꯂꯩꯇꯦ ꯑꯗꯨꯒ ꯁꯥꯟꯅꯕꯁꯨ ꯍꯩꯇꯦ ꯑꯗꯨ ꯐꯨꯠꯕꯣꯜꯗꯤ ꯑꯁ ꯑꯣꯏꯗꯤ
ꯐꯨꯠꯕꯣꯜ ꯎꯝ ꯅꯪ ꯐꯨꯠꯕꯣꯜꯗꯔꯥ
ꯑꯣ
ꯎ ꯐꯩꯅꯦ ꯑꯩꯁꯨ ꯀ꯭ꯔꯤꯛꯀꯦꯠ ꯁꯥꯟꯅꯩꯌꯦ
ꯑꯗ ꯑꯗꯣ ꯑꯣꯏꯔꯁꯨ ꯒꯣꯜꯗꯤ ꯃꯔꯛ ꯃꯔꯥꯡꯗꯤ ꯌꯦꯡꯉꯝꯅꯤꯅ
ꯌꯦꯡꯉꯤ ꯃꯔꯛ ꯃꯔꯛꯇꯗꯤ
ꯑꯣ ꯔꯣꯅꯦꯜꯗꯣꯒ ꯃꯦꯛꯁꯤ ꯁꯥꯟꯅꯕ ꯃꯇꯝꯗ ꯌꯦꯡꯉꯝꯅꯤ
ꯌꯦꯉ ꯌꯦꯡꯉꯦ
ꯑꯗꯨ ꯀꯅꯥ ꯀꯅꯥꯅ ꯁꯤꯅꯥ ꯀꯅꯥꯅ ꯍꯦꯟꯕ꯭ꯔꯥ ꯁꯥꯟꯅꯕ ꯍꯥꯏꯕꯁꯦ ꯍꯥꯏꯕ
ꯑꯩꯗꯤ ꯑꯁꯦꯡꯕꯗꯤ ꯍꯥꯟꯅꯗꯤ ꯄꯥꯝꯕꯗꯤ ꯃꯦꯁꯤ ꯄꯥꯝꯃꯦꯕ
ꯑꯥ
ꯃꯦꯁꯤ ꯄꯥꯝꯃꯁꯨ ꯀꯩꯅꯣꯝ ꯇꯧꯋꯦ ꯃꯦꯁꯤ ꯄꯥꯝꯃꯁꯨ ꯑꯩꯅ ꯁꯨꯝ ꯔꯣꯅꯥꯜꯗꯣꯗꯣ
ꯎꯝ
ꯔꯣꯅꯥꯜꯗꯣ ꯄꯥꯝꯕ
ꯃꯦꯁꯤꯅꯗꯤ ꯐꯨꯠꯕꯣꯜ ꯈ꯭ꯋꯥꯏꯗꯒꯤ ꯐꯨꯠꯕꯣꯜ ꯍꯥꯏꯕ ꯍꯥꯏꯕꯁꯦ ꯃꯦꯁꯤꯅꯤꯀꯣ ꯑꯁꯦꯡꯕꯗꯤ
ꯃꯥꯅꯦ ꯃꯥꯅꯦ
ꯑ ꯑꯗꯣ ꯍꯧꯖꯤꯛꯇꯤꯣꯜ ꯗꯤꯕꯣꯜ ꯀ ꯍꯥꯏꯇ꯭ꯔꯦꯗ
ꯍꯩꯇꯦ ꯍꯩꯇꯦ ꯃꯥ ꯄꯥꯁꯁꯨ ꯀꯩꯅꯣꯝ ꯇꯧꯗꯦ
ꯎꯝ ꯌꯦꯡꯉꯣ ꯍꯟꯗꯛ
ꯍꯟꯗꯛꯀꯤ ꯋꯥꯔꯜ ꯀꯞꯁꯦ ꯃꯥꯁꯦ ꯕꯣ ꯐꯥꯔꯁ ꯃꯦꯠꯆ ꯁꯅꯕ ꯇꯝꯗ ꯅꯥꯏꯟꯇꯤ ꯁꯤꯛꯁ ꯅꯥꯏꯟꯇꯤ ꯁꯚꯦꯟ ꯃꯤꯅꯤꯠ ꯁꯥꯟꯅꯕ ꯃꯇꯝꯗ ꯕꯣꯜ ꯃꯥꯅ ꯐꯥꯡꯕꯁꯤ ꯀꯨꯟ ꯃꯉꯥ ꯈꯛꯇꯅꯦꯕ ꯌꯦꯡꯉꯣ ꯗꯣ ꯑꯁꯤꯒꯨꯝꯕ ꯂꯩ ꯑꯁꯦ ꯀꯅꯥ ꯀꯔꯝꯃꯥꯏꯅ ꯃꯃꯤꯡ ꯆꯠꯄ꯭ꯔꯥ ꯑꯁꯤꯅꯤ
ꯃꯥꯅꯦ ꯑꯗꯣ ꯃꯁꯥꯗ ꯂꯥꯛꯇ꯭ꯔꯗꯤ ꯃꯥꯁꯨ ꯐꯥꯗꯤꯌꯦ
ꯍꯣꯏ ꯑꯗꯨ ꯑꯣꯏꯅꯦ
ꯃꯁꯥꯗ ꯂꯥꯛꯇ꯭ꯔꯗꯤ ꯃꯥꯁꯨ ꯃꯦꯁꯤꯗꯤ ꯇꯧꯗꯦ ꯃꯦꯁꯤꯗꯤ ꯆꯦꯜꯂꯤꯗꯨꯗꯤ
ꯍꯣꯏ ꯆꯦꯜꯂꯤ ꯆꯦꯜꯂꯒ ꯃꯥꯅ ꯃꯇꯣꯝꯇ ꯀꯦꯔꯤ ꯄꯨꯔꯒꯀꯣ ꯒꯣꯜ ꯆꯟꯕ ꯉꯝꯃꯦꯕ ꯃꯥꯗꯤ
ꯑꯗꯨꯃꯥꯏꯅ ꯇꯧꯒꯗꯕꯅꯤ
ꯍꯣꯏ ꯐꯨꯠꯕꯣꯜ ꯄ꯭ꯂꯦꯌꯔꯁ ꯍꯥꯏꯗꯨꯗꯤꯀꯣ
ꯃꯥꯅꯦ ꯈꯔ ꯑꯦꯛꯇꯤꯚꯒꯨꯝꯕ ꯑꯣꯏꯒꯗ
ꯍ
ꯅꯦꯜꯗꯣꯗꯤ ꯕꯣꯜ ꯉꯥꯏ ꯉꯥꯏ ꯉ ꯉꯥꯏꯔꯒ ꯒꯣꯜ ꯒꯣꯜ ꯈꯛꯇ ꯆꯟꯒꯦ ꯑꯦ ꯍꯥꯏꯅ ꯃꯥꯒꯤ ꯑ
ꯃꯥꯒꯤ ꯃꯥꯏꯟꯗ ꯑꯗꯨ ꯂꯩꯕ
ꯍꯣꯏ ꯑ ꯁ ꯃꯥꯏ ꯂꯩ ꯋꯥ ꯑꯗꯨ ꯎꯝ ꯑꯗꯨꯅꯅꯤ ꯃꯥ ꯑꯩ ꯑꯅꯦ ꯔꯣꯅꯥꯜꯗꯣꯗꯣ ꯄꯥꯝꯗꯕ ꯁꯦ ꯃꯥꯁꯦ ꯌꯥꯝꯅ ꯏꯀꯣꯁꯨ ꯌꯥꯝ ꯋꯥꯡꯕꯀꯣ ꯑꯗꯨꯒ ꯃꯥꯒꯤ ꯑꯣꯚꯔꯁ ꯃꯥꯁꯨ ꯌꯥꯝ ꯇꯧꯋꯤꯅꯦ ꯑꯗꯨꯒꯤꯅꯤ ꯑꯩꯅ ꯄꯥꯝꯗꯕꯁꯦ
ꯎꯝ ꯑꯣꯏꯕꯨꯗꯤ ꯑꯣꯏꯌꯦ ꯃꯥꯁꯦ
ꯑꯥ
ꯐꯥꯎꯔꯗꯤ ꯚꯥꯏ ꯃꯁꯥ ꯃꯁꯥꯒꯤꯅꯤ ꯐꯥꯎꯔꯗꯤ ꯑ ꯃꯤꯁꯤꯡꯁꯦ ꯏꯒꯣ ꯑꯗꯨꯝ ꯂꯩꯕꯅꯤ
ꯍꯥꯏꯅꯦ ꯂꯩꯕꯗꯤ ꯂꯩꯒꯗꯕꯅꯤ ꯑꯗꯨ ꯑꯣꯏꯔꯁꯨ ꯃꯤꯅ ꯌꯦꯡꯕ ꯑꯃꯗ ꯃꯇꯝꯗꯣ ꯑꯗꯨꯝ ꯎꯕꯗꯣꯥ ꯐꯖꯥꯗꯤꯗꯅ
ꯑꯗꯨꯅꯦ ꯔꯣꯅꯥꯜꯗꯣꯒꯤ ꯔꯣꯅꯥꯜꯗꯣꯒꯤ ꯐꯦꯟꯁꯤꯅ ꯑꯃꯨꯛ ꯇꯣꯉꯥꯟꯕ ꯑꯃ ꯀꯩꯅꯣꯝꯒꯤ ꯁꯦꯟꯁꯤꯅ ꯔꯣꯅꯥꯜꯗꯣ ꯁꯤꯊꯕ ꯑꯃ ꯅꯠꯇ꯭ꯔꯥ ꯍꯧꯖꯤꯛꯀꯤ ꯃꯇꯝꯁꯦ ꯑꯗꯨ ꯈꯪ ꯅꯦꯃꯥꯔꯒꯤ ꯐꯦꯟꯁꯤꯅ ꯑꯃꯨꯛ ꯔꯣꯅꯥꯜꯗꯣꯒ ꯃꯦꯁꯤꯒ ꯑꯃꯨꯛ ꯁꯤꯗꯊꯗꯣꯏꯅꯤ
ꯑꯥ
ꯀꯅꯤ ꯍꯧꯁꯦ ꯑꯩꯈꯣꯏꯁꯨ ꯐꯦꯟ ꯐꯦꯟ ꯍꯥꯏꯅꯔꯛꯄꯗꯗꯤ ꯃꯤꯁꯦ ꯑꯗꯨꯝ ꯍꯥꯏꯗꯤ ꯃꯤꯒ ꯑꯗꯨꯝ ꯋꯥꯔꯤ ꯁꯥꯟꯅꯕꯤꯅꯦꯕ ꯅꯠꯇ꯭ꯔꯥ ꯑꯗꯨꯒꯤ
ꯑꯗꯨꯒ ꯃꯦꯁꯤꯁꯨꯕꯨ ꯏꯒꯣ ꯁ ꯅꯥꯕ ꯍꯥꯏꯅ ꯑꯗꯨ ꯑꯣꯏꯔꯁꯨ ꯏꯒꯣꯗꯤ ꯌꯥꯝ ꯋꯥꯡꯗꯦꯗꯅꯀꯣ
ꯋꯥꯗꯦ ꯋꯥꯗꯦ
ꯎꯝ ꯑꯗꯨꯅꯅꯤꯗ ꯑꯗꯨꯒꯤꯅꯤ ꯃꯦꯁꯤꯗꯤ ꯌꯥꯝ ꯅꯨꯡꯁꯤꯌꯦ ꯐꯨꯠꯕꯣꯜꯁꯨ ꯍꯥꯏ ꯍꯩꯕ ꯑꯗꯨꯒ ꯃꯥꯒꯤ ꯀꯥꯔꯦꯛꯇꯔꯁꯨ ꯑꯗꯨꯝ ꯌꯦꯡꯕ ꯃꯇꯝꯗ ꯍꯝꯕꯜꯁꯨ ꯑꯣꯏ ꯑꯗꯨꯒꯤ ꯌꯥꯝꯅ ꯅꯨꯡꯁꯤꯕ ꯃꯤ ꯑꯣꯏꯌꯦꯕ ꯑꯗꯨꯅꯅꯤꯗ ꯐꯨꯠꯕꯣꯜ ꯆꯠꯅꯕ ꯍꯩꯕ ꯈꯛꯇ ꯅꯠꯇꯕꯀꯣ
ꯅꯠꯇꯦ ꯎꯝ ꯃꯥꯒꯤ ꯀꯩꯅꯣꯝꯗꯨꯗ ꯑꯣꯏꯒꯗꯕꯅꯦ ꯍꯥꯏꯗꯤ ꯃꯥꯒꯤ ꯍꯝꯕꯜꯅꯦꯁꯇꯣ ꯍꯝꯕꯜꯅꯦꯁꯇ ꯃꯤ ꯁꯤꯡꯁꯦ ꯂꯣꯏ ꯈꯪꯒꯗꯕꯅꯤ
ꯎꯝ
ꯍꯝꯕꯜ ꯑꯣꯏꯗ꯭ꯔꯗꯤ ꯁꯥꯟꯅꯕꯗ ꯚꯥꯏ ꯍꯥꯏ ꯋꯥꯅꯤ ꯌꯥꯔꯣꯏ ꯍꯝꯕꯜ ꯍꯝꯕꯜ ꯑꯣꯏꯕ ꯑꯃ ꯆꯪꯉꯦ
ꯎꯝ ꯑꯗꯨꯒ ꯃꯤꯅꯁꯨ ꯑ ꯑꯗꯨꯝ ꯌꯦꯡꯕ ꯃꯇꯝꯗꯁꯨ ꯑꯩꯈꯣꯏꯅ ꯑꯩꯈꯣꯏꯒꯤ ꯊꯃꯣꯏꯗꯀꯣ ꯄꯦꯟꯅ ꯌꯦꯡꯉꯗꯤ ꯄꯦꯅ ꯌꯦꯡꯕ ꯃꯇꯝꯗ ꯃꯥꯁꯨ ꯑꯗꯨ ꯑꯗꯨꯗ ꯕ꯭ꯂꯦꯁꯤꯡꯅꯤꯕ ꯑꯃꯨ ꯑꯗꯨ ꯑ ꯑꯩꯈꯣꯏꯅ ꯌꯦꯕꯗꯣ
ꯃꯥꯅꯦ
ꯑꯣꯏ ꯑꯗꯨ ꯑꯗꯨꯒꯤꯅꯤ
ꯄꯦꯟꯕꯗꯣ ꯃꯣꯏ ꯃꯣꯏꯗ ꯍꯥꯏꯗꯤ ꯑꯩꯈꯣꯏꯅꯁꯨ ꯍꯥꯏꯗꯤ ꯃꯣꯏꯒꯤꯗꯃꯛꯇ ꯁꯨꯝ ꯂꯥꯏ ꯈꯣꯏꯔꯝꯕ ꯈꯣꯠꯄ ꯇꯧꯗꯣꯏꯅꯦꯕ ꯑꯦ ꯃꯣꯏꯒꯤ ꯍꯥꯏꯗꯤ ꯍꯥꯏꯗꯤ ꯉꯁꯤ ꯃꯣꯏ ꯀꯥꯖꯔꯁꯅꯨ ꯀꯩꯅꯣꯝ ꯇꯧꯔꯁꯅꯨ ꯑꯩꯈꯣꯏꯒꯤꯁꯨ ꯃꯥꯏꯟꯁꯤꯗ ꯂꯩꯗꯅ ꯑꯩꯈꯣꯏꯒꯤ ꯐꯦꯕꯣꯔꯥꯏꯠ ꯐꯦꯚꯣꯔꯥꯏꯠ ꯇꯤꯝꯗꯣ ꯑꯣꯏꯔꯗꯤ ꯉꯁꯤꯗꯤ ꯀ ꯁꯅꯨ ꯈꯣꯠ ꯈꯣꯠꯁꯅꯨ ꯀꯩꯅꯣꯝ ꯇꯧꯁꯅꯨ ꯈꯣꯠꯁꯅꯨꯅ ꯑꯗꯨꯒꯤ
ꯑꯩꯈꯣꯏꯒꯤ ꯃꯥꯏꯟꯗꯀꯣ ꯑꯗꯨꯝ ꯄ꯭ꯔꯔꯊꯅꯥ ꯑꯩꯈꯣꯏ ꯑ ꯍꯣꯏ
ꯄꯔꯅꯥ ꯇ ꯑꯣꯔꯂꯥꯏꯕꯗ ꯍꯥꯏꯗꯤ ꯃꯣꯏꯒꯤ ꯀꯥꯅꯕ ꯑꯩꯈꯣꯏꯅ ꯃꯣꯏ ꯃꯣꯏꯒꯤ ꯕ꯭ꯂꯦꯁꯤꯡꯒꯤ
ꯑ ꯃꯥꯒꯤ ꯃꯑꯣꯡꯗꯣ ꯅꯨꯡꯁꯤꯕ ꯐꯧꯔꯥꯔꯗꯤ ꯑꯗꯨꯝ ꯃꯥꯏꯟꯗ ꯎꯝ ꯇꯧꯔꯛꯏꯕꯀꯣ ꯎꯝ
ꯀ꯭ꯔꯤꯀꯦꯠ ꯁꯥꯟꯅꯕꯁꯦ ꯅꯦꯁꯅꯦꯜ ꯂꯦꯚꯦꯜ ꯐꯥꯎ ꯑꯗꯨꯝ ꯁꯥꯟꯅꯕ꯭ꯔꯣ
ꯑꯩꯗꯤ ꯅꯦꯁꯅꯦꯜ ꯁꯥꯟꯅꯕ ꯆꯠꯂꯨꯔꯦ ꯚꯥꯏ
ꯑꯣ ꯀꯥꯏꯅꯦ ꯑꯗꯨ
ꯑꯥꯗꯔꯤꯄ꯭ꯔꯦꯖ ꯇꯧꯗꯦ
ꯑꯣ ꯁ ꯑꯗꯨꯗꯤ ꯅꯁꯨ ꯀꯥꯟꯅ ꯍꯨꯅꯔꯣꯍꯦ
ꯁꯣꯅꯕꯁꯦ ꯍꯧꯖꯤꯛꯇꯤ ꯕꯤꯠ ꯂꯩꯇ꯭ꯔꯦ ꯚꯥꯏ ꯁꯥꯟꯅꯕꯁꯦ ꯍꯧꯖꯤꯛꯇꯤ ꯅꯪꯅꯁꯨ ꯑꯗꯨꯝ ꯈꯪꯉꯤꯗꯅꯤ ꯑꯦꯅꯤ ꯍꯤꯔꯝꯗ ꯀꯩꯅꯣꯝ ꯉꯥꯛꯇꯅꯤ ꯍꯣꯠꯅꯕꯁꯦ ꯍꯣꯠꯅꯅꯤꯡꯗ꯭ꯔꯔꯤ
ꯑ
ꯑꯗꯨꯏ ꯑꯉꯥꯡꯁꯤꯡ ꯑꯣꯏꯅ ꯁꯦꯝꯒꯦ ꯁꯦꯝꯒꯦꯅꯅ ꯈꯜꯂꯦ ꯑꯉꯥꯡꯁꯤꯡ
ꯑ ꯆꯍꯤ ꯅ ꯅ ꯆꯍꯤꯍꯤ ꯀꯌꯥꯁꯨꯨꯈ꯭ꯔꯕꯔꯅꯦ
ꯍꯟꯗꯛ ꯇ꯭ꯋꯦꯟꯇꯤ ꯊ꯭ꯔꯤ ꯇ꯭ꯋꯦꯟꯇꯤ ꯊ꯭ꯔꯤ ꯆꯥꯉꯛꯇꯣꯏꯕ ꯇ꯭ꯋꯦꯟꯇꯤ ꯊ꯭ꯔꯤ ꯇ꯭ꯋꯦꯟꯇꯤ ꯐꯣꯔ
ꯑꯗꯨꯗꯤ ꯌꯥꯝ ꯑꯉꯥꯡ ꯑꯣꯏꯔꯤꯗ ꯀꯩꯅꯣ
ꯑꯗꯨꯅꯦ ꯑꯉꯥꯡ ꯑꯣꯏꯔꯁꯨ ꯀꯩꯅꯩꯅꯣ ꯇ ꯅꯪꯅꯗꯤ ꯍꯜꯂꯝꯗꯣꯏ ꯃꯥꯜꯂꯤ
ꯀꯗ ꯍꯣꯏꯗ ꯑꯩꯈꯣꯏꯗꯤ ꯊꯥꯔꯇꯤ ꯊꯥꯔꯇꯤ ꯄ꯭ꯂꯥꯁꯅꯦꯍꯦ
ꯑꯗꯨꯅꯦ ꯊꯥꯔꯇꯤ ꯄ꯭ꯂꯁ ꯑꯣꯏꯔꯝꯃꯅꯤ ꯂꯨꯍꯣꯡꯉꯝꯃꯣ
ꯑꯁ ꯂꯨꯍꯣꯡꯗ꯭ꯔꯦ ꯗꯤꯁ ꯏꯌꯥꯔ ꯀꯨꯝꯁꯤꯗꯤ ꯂꯨꯍꯣꯡꯒꯅꯤ ꯆꯦꯄꯔꯗ
ꯑꯩꯒ ꯋꯥꯔꯤ ꯁꯥꯟꯅꯕꯁꯦ ꯂꯥꯏꯕꯛ ꯐꯕ꯭ꯔꯥ ꯈꯪꯗꯦꯕ ꯈꯪꯕ꯭ꯔꯥ ꯗꯤꯁ ꯏꯌꯥꯔꯗ ꯂꯨꯍꯣꯡꯕ ꯉꯥꯛꯇꯅꯦ ꯑꯩ ꯍꯧꯖꯤꯛ ꯃꯃꯥꯡꯗ ꯀꯩꯅꯣ ꯇꯧꯕ ꯑꯗꯨ ꯗꯤꯁ ꯏꯌꯥꯔꯗ ꯍꯥꯏꯗꯤ ꯐꯩꯌꯦ ꯅꯣꯏ ꯅꯣꯏꯒꯤ ꯀꯩꯅꯣꯝꯒꯤꯔ ꯅꯣꯏ ꯈꯨꯟꯒꯤꯔ
ꯍꯣꯏ ꯑꯩꯈꯣꯏꯒꯤ ꯑꯩꯈꯣꯏ ꯇ꯭ꯔꯥꯏꯞꯁꯨ ꯆꯞ ꯃꯥꯟꯅꯩ ꯑꯗꯨꯒ ꯈꯨꯟꯕꯨꯗꯤ ꯇꯣꯡꯉꯜꯂꯤꯗ
ꯑꯗꯨꯗꯤ
ꯑꯩꯈꯣꯏ ꯇꯃꯦꯡꯂꯣꯡ ꯇꯃꯦꯡꯂꯣꯡ ꯃꯤ ꯑꯣꯏꯌꯦ ꯑꯗꯨ ꯃꯥꯗꯦ ꯈꯨꯨꯟꯗꯤ
ꯅꯒꯔ
ꯍ ꯑꯁ ꯃꯇꯝꯗꯤ ꯌꯧꯔꯛꯈ꯭ꯔꯕꯅꯤꯅꯀꯣ ꯃꯇꯝ ꯀꯨꯏ ꯌꯥꯝ ꯀꯨꯏꯅ ꯊꯦꯡꯅ ꯂꯨꯍꯣꯡꯕꯁꯨ ꯌꯥꯝ ꯐꯠꯇꯕꯅꯤꯅ ꯑꯁ
ꯗꯤꯂꯦ ꯇꯧꯈꯤꯕ꯭ꯔꯕ
ꯅꯠꯇꯦꯗ ꯍꯥꯏꯕꯗꯤ ꯑꯩꯒꯤ ꯆꯍꯤꯒ ꯀꯝꯄꯤꯌꯔ ꯇꯧꯕ ꯃꯇꯝꯗꯀꯣ ꯂꯨꯍꯣꯡꯕ ꯃꯇꯝꯗꯤ ꯑꯦ ꯃꯥꯁꯨ ꯃꯦꯆꯌꯣꯔ ꯑꯣꯏꯈ꯭ꯔꯦꯗ ꯇ꯭ꯋꯦꯟꯇꯤ ꯇ꯭ꯋꯦꯟꯇꯤ ꯅꯥꯏꯟ ꯊꯥꯔꯇꯤ ꯑꯗꯨꯝ ꯌꯧꯔꯛ
ꯑꯁ ꯐꯩꯅꯦ ꯍꯥꯏꯗꯤ ꯅꯪꯒ ꯆꯥꯟꯅꯕ ꯅꯪꯒ ꯆꯥꯟꯅꯕꯗꯣ ꯐꯪꯉꯦꯕ
ꯍ
ꯌꯦꯁꯇꯤ ꯑꯗꯨꯃꯥꯏꯅꯒꯨꯝꯕ ꯍꯥꯏꯗꯤ ꯑꯉꯥꯡꯁꯨ ꯌꯥꯝꯅ ꯂꯧꯕꯗꯨꯗꯤ ꯀꯩꯅꯣꯝ ꯇꯧꯋꯤꯗꯅ
ꯍꯣꯏ ꯑꯁ ꯏꯠꯁ ꯒꯦꯞꯕ ꯌꯥꯝ ꯒꯦꯞ ꯂꯩꯕꯁꯨ ꯀꯣ
ꯌꯥꯗꯕ
ꯑꯦꯗꯖꯁ ꯇꯧꯕ ꯋꯥꯏ ꯍꯥꯏꯕꯅꯦ
ꯑꯗꯨꯅꯦ ꯑꯦꯖ ꯀꯦ ꯂꯩ ꯋꯥꯏꯑꯦ ꯋꯥꯏꯑꯦ ꯑꯗꯨꯅꯦ
ꯑꯩꯈꯣꯏꯁꯨ ꯈꯪꯉꯦꯕ ꯑꯩꯈꯣꯏꯁꯨ ꯑꯉꯥꯡ ꯅꯨꯄꯤ ꯍꯥꯏꯕꯗꯤ ꯑꯩꯉꯣꯟꯗꯒꯤ ꯍꯦꯟꯅ ꯑꯉꯥꯡ ꯅꯨꯄꯤꯗꯨꯁꯨ ꯑꯩꯈꯣꯏꯁꯨ ꯅꯨꯡꯁꯤꯅꯕꯀꯣ ꯑꯗꯨ ꯑꯁ ꯑꯦꯗꯖꯁ ꯇꯧꯕꯁꯦ ꯌꯥꯝ ꯈꯔꯗꯤ ꯋꯥꯔꯦ ꯑꯗꯨꯒꯤ
ꯋꯥꯔꯤ ꯁꯥꯟꯅꯕꯗꯤ ꯋꯥꯕꯅꯤ ꯑꯉꯥꯡꯁꯤꯡꯗꯤ ꯑꯩꯒꯤ ꯑꯩ ꯑꯩ ꯈꯪꯗꯔꯦꯕ ꯑꯃ ꯑꯩꯒ ꯑꯦꯗꯖꯁ ꯇꯧꯅꯕ ꯋꯥꯈꯤꯕ
ꯑꯥ
ꯊꯥꯏꯅ ꯑꯗꯨꯗꯒꯤ ꯑꯩ ꯇꯜꯂꯦ ꯄꯤ ꯀꯩꯅꯣꯝ ꯇꯧꯕꯁ
ꯎꯝ